ꯍꯜꯂꯣ
ꯍꯂꯣꯕꯣꯁ
ꯁ ꯁꯅ ꯇꯄꯦꯕꯁ
ꯍ
ꯍꯜꯂꯣ
ꯑ ꯀ
ꯑꯁ ꯌꯥꯗꯦꯗꯕꯨꯠꯇꯨ ꯌꯥ ꯀꯅ
ꯀꯔꯤꯦ
ꯑꯗ ꯑꯗꯦ ꯀꯇ ꯑꯗꯦ
ꯇꯥꯗꯣꯏ ꯉꯥꯡꯉꯦ
ꯋꯥꯁꯨ ꯃꯃꯤ ꯁꯅꯤ ꯇꯥꯏꯕ ꯁꯤꯟ ꯇꯨꯔ ꯍ ꯍꯥꯎ ꯐꯜꯂ ꯐꯂꯔ
ꯎꯕ
ꯌꯥꯗꯦꯕ꯭ꯂꯣꯠꯇ
ꯪ ꯃꯁꯂ ꯍꯥꯞꯄꯗ ꯑꯂ ꯍꯧꯔ
ꯑꯩ ꯄꯩꯁꯥ ꯂꯥꯛꯄꯗ ꯇꯧꯗꯣꯏꯁꯦ ꯌꯥꯝ ꯌꯥꯝ
ꯑꯃꯅꯦ ꯇꯧ ꯂꯪ ꯈꯕꯁꯦ
ꯀꯩꯗꯧꯔꯒꯦ ꯍꯥꯏꯁꯤꯕ
ꯈꯪꯗꯦ ꯑꯩꯁꯨ ꯅꯪ ꯍꯥꯏꯗꯣ ꯍꯥꯏꯕꯅꯤ ꯀꯩꯅꯣ
ꯑꯆꯥꯥ ꯆꯠꯊ ꯌꯥꯝ ꯂꯩ ꯍꯥꯏꯕ ꯑꯩꯅ ꯍꯥꯏꯁꯦ ꯊꯕꯛ ꯅꯤꯅꯤ
ꯅꯪ ꯀꯩꯗꯧꯔꯝꯃꯤꯅꯣ ꯀꯩꯅꯣꯝ ꯇꯧꯔꯤ ꯃꯥꯏꯗ
ꯑꯩ ꯆꯦ ꯈꯜꯂꯝꯕꯟ
ꯀꯔꯤ ꯁꯦꯡ ꯃꯥꯁꯦ
ꯦꯡ ꯆꯥꯅꯕ
ꯁꯨꯄꯔ ꯐꯥꯏꯅꯣ
ꯎꯝ ꯅꯅꯨꯡ ꯀꯒ ꯌꯥꯎꯦꯕꯀꯣ
ꯌꯥꯑꯣꯅꯤ ꯌꯥꯎ ꯁꯤꯀꯣ ꯐꯥꯏ ꯇꯨꯝ ꯌꯥꯑꯣ
ꯅꯅꯁꯦ ꯏꯉꯕꯟ
ꯁꯨꯄꯔ ꯐꯥꯟꯅ ꯄꯔꯗ
ꯅꯣꯏ ꯅꯣꯏ ꯏꯗꯕꯒꯤꯗꯤ ꯐꯩꯀꯣ ꯅꯣꯏꯗꯕꯒꯤꯗꯤ ꯐꯩ ꯆꯥꯛꯇ ꯌꯥꯝ ꯊꯨ ꯊꯨ ꯂꯥꯑꯝꯃꯦ
ꯑꯗꯨꯅꯦ
ꯍꯥꯎ ꯇꯕꯗꯤ ꯑꯗꯨꯕꯨ
ꯁꯥꯎ ꯊꯂꯉ ꯆꯥꯕꯗꯤ
ꯁꯤꯉꯗꯅ ꯃꯅꯝꯒꯁꯤꯅ ꯅꯨꯡꯁꯤꯔꯤꯕꯅꯁꯤꯅ ꯊꯣꯡ ꯂꯨꯔꯛꯄꯗ ꯕꯣꯔꯥ ꯃꯅꯝꯅꯝ ꯕꯣꯔ ꯃꯅꯝ ꯀꯨꯄꯥꯚꯥꯏꯅ ꯍꯥꯄ ꯀ ꯄꯨ ꯇꯅ ꯃꯅ
ꯍꯈꯣꯏꯒꯤ ꯅꯣꯁ ꯕꯣꯔꯥꯅ ꯅꯝꯃꯤꯕ ꯂꯣꯏ ꯆꯥꯝꯗ꯭ꯔꯣ ꯍꯥꯏꯁꯦ
ꯃꯩꯇꯩ ꯆꯦꯡꯗꯨꯗꯤ ꯊꯣꯡ ꯂꯣꯏꯔꯀꯥꯟꯗ ꯃꯈꯨꯝꯒ ꯀꯨꯀꯔ ꯃꯈꯨꯝꯒ ꯇꯛ ꯍꯥꯡꯇꯣꯔꯛꯄꯗ ꯃꯅꯝꯗꯨꯣ ꯅꯨꯡꯁꯤꯒ ꯃꯅꯝꯕꯅꯦ
ꯎꯝ
ꯐꯥꯏꯟꯗꯤ ꯅꯝꯊꯤ ꯍꯥꯏꯕ ꯑꯗꯨꯃꯥꯏꯅ ꯃꯅꯝ ꯅꯨꯡꯁꯤꯕꯗꯨ ꯆꯦꯟꯗꯦ ꯍꯥꯏꯕ
ꯄꯥꯥꯏꯅ ꯅꯨꯡꯁꯤꯅꯗ꯭ꯔꯥ ꯅꯨꯡꯁꯤꯗꯣꯏꯅꯣ ꯅꯠꯇ꯭ꯔꯥ
ꯀꯅ ꯑꯖ ꯃꯅ ꯃ ꯍꯧꯂꯕꯨ ꯆ ꯀꯅꯤꯀ ꯍꯥꯏꯅ
ꯑꯆꯥ ꯍꯥꯎ ꯊ ꯍꯅ ꯊꯗ
ꯑꯩꯈ ꯌꯥꯜꯂꯒ ꯊꯣꯡꯉꯦ ꯌꯥꯝꯡꯊꯨ ꯊꯨꯂꯥꯑꯃꯦ ꯆꯉꯥ ꯈꯣꯡꯉꯨꯗꯤ ꯁꯥ ꯉꯄꯗꯤꯗꯣ ꯑꯗꯣ ꯁꯨꯒꯔ ꯐꯥꯟꯗꯒꯤ ꯍꯦꯟꯅ ꯍꯥꯎꯇꯕ ꯆꯦꯡꯉꯝꯗꯤ ꯂꯩꯔꯝꯃꯦ ꯑꯩꯒꯤ ꯔꯚꯅꯤꯁꯖꯤ ꯑꯣꯏꯔꯁꯨ ꯆꯥꯕꯗ ꯑꯩ ꯀꯔꯤꯝ ꯈꯟꯗꯦꯕꯀꯣ
ꯑꯥ
ꯄꯤꯀꯞ ꯑꯣꯏꯅ ꯆꯦꯡ ꯑꯃ ꯂꯩꯕ꯭ꯔꯣ ꯑꯁ ꯎꯃ ꯄꯤꯛꯑꯞ ꯑꯩꯈꯣꯏꯅ ꯆꯦꯡ ꯑꯃ ꯂꯩꯕꯗꯣ
ꯍꯤꯀꯞ
ꯍꯣꯏ
ꯑꯩ ꯍꯧꯏ ꯀ ꯄꯥꯗꯅꯦ
ꯂꯩꯕꯅꯤ ꯍꯣꯏꯕꯧ ꯀꯥꯄꯦꯅ ꯀꯞ ꯀꯧꯋꯅꯤ
ꯑꯣ ꯍꯥꯏꯖ ꯂꯣꯏꯃꯦ
ꯆꯃꯩꯅꯦ ꯀꯩꯅꯣ ꯁꯔꯦ ꯀꯥꯟꯗꯗꯤ ꯀꯩꯁꯨ ꯇꯧꯗꯦ ꯍꯥꯎꯋꯦꯕꯀꯣ ꯑꯗꯨꯝ ꯍꯦꯛ ꯏꯪꯈ꯭ꯔꯕ ꯂꯣꯏꯔꯦ ꯂꯣꯏꯔꯦ ꯍꯥꯏ ꯁꯤꯅꯤ ꯃꯉꯣꯟꯗ ꯌꯥꯎꯔꯝꯕ ꯒꯨꯟ ꯑꯃꯒ ꯂꯣꯏ ꯃꯥꯡꯈ꯭ꯔꯦ ꯍꯥꯞꯇꯗ ꯇꯤꯡꯉꯒ ꯀꯜꯂꯒ ꯑꯁ ꯀꯩꯅꯣ ꯇꯧꯕꯅꯦ
ꯅꯪ ꯆꯥꯔꯣ ꯑꯩ ꯆꯥꯗ꯭ꯔꯤ ꯑꯗꯨꯁꯡ ꯇꯥꯗ꯭ꯔꯤꯌꯦꯦ
ꯇꯔ ꯑꯩ ꯑꯩ ꯑꯩꯈꯣꯏꯅꯦ ꯅꯨꯄꯤꯗꯒ ꯆꯥꯕ
ꯀꯥꯏꯔꯦ ꯁꯥꯕꯁꯦꯡꯅꯣ ꯍꯥꯏꯁꯦ
ꯄꯥꯔ ꯁꯥꯥꯗꯕꯤ ꯐꯅꯤ ꯀꯅꯣ
ꯍꯥ ꯃꯅꯤꯄꯨꯔꯤꯗ ꯊꯥꯕ ꯆꯦꯥ ꯁꯤꯨꯝ ꯍꯪꯉꯤꯁꯦ
ꯐ
ꯄꯩꯁꯥ ꯇꯞꯄꯤꯕꯣ
ꯇꯞꯄꯦꯕ ꯚꯣꯏꯁ ꯑꯩ ꯍꯧ ꯉꯥꯡꯉꯦ
ꯃꯥꯀꯨ ꯎꯃꯜ ꯁꯒꯥꯏꯔ
ꯃꯥꯏ ꯄꯤ ꯌꯥꯝꯒꯥꯏꯒꯥꯏꯒꯅꯨꯗ ꯍꯪ ꯅ ꯃꯥꯎꯗ ꯀꯒꯅꯤ ꯌꯦꯁ
ꯀ
ꯑꯦ ꯇꯥꯏꯞ ꯑꯣ
ꯁꯤꯦ
ꯎꯝ ꯁꯥꯔꯒ ꯍꯥꯎꯕ ꯏꯉꯒ ꯍꯧꯇꯄ ꯆꯦ
ꯎꯣ
ꯀꯩꯕ
ꯐꯔ
ꯇ
ꯆꯥꯛ ꯊꯣꯡꯉꯕ ꯍꯥꯏꯕ
ꯆꯥꯛꯁꯤ ꯄꯨꯡꯉ ꯆꯥꯛ ꯊꯣꯡꯕꯗ ꯆꯦꯟꯗꯣ ꯑꯣꯏꯩꯊꯣꯛꯈ꯭ꯔꯕ ꯑꯐꯄꯗꯣ ꯑꯗꯨꯒꯤ ꯆꯦꯡ ꯑꯈꯩꯕꯗꯣ ꯂꯣꯏꯊꯣꯛꯈ꯭ꯔꯕ ꯆꯥꯛ ꯊꯣꯡꯕꯗ ꯑꯗꯨꯗꯒꯤ ꯍꯧꯖꯤꯛꯒꯨꯝ ꯈ ꯇꯣꯛꯒꯦꯅ ꯍꯣꯔꯦꯟ ꯅꯨꯡꯙꯤꯟ ꯈꯣꯠꯄꯗꯣ ꯅꯨꯡꯊꯤꯟꯗꯤ ꯑꯩꯗꯤ ꯑꯉꯥꯡꯗ ꯁꯝꯅꯔꯛꯇꯣꯏꯅꯤꯅ ꯇꯥꯏꯃꯤꯡꯗꯣ ꯆꯦꯡ ꯈꯣꯠꯇꯧꯕ ꯃꯇꯝꯗ ꯇꯨꯏꯁꯟ ꯇꯧ ꯂꯩꯔꯅꯤ ꯆꯪꯗꯔꯛꯄꯗꯗꯤ ꯃꯪꯁꯨ ꯃꯪꯁꯨ ꯑꯃꯪ ꯇꯧ ꯊꯣꯛꯈ꯭ꯔꯅꯤ ꯎꯅꯦ ꯍꯧꯖꯤꯛ ꯀꯥꯞꯐꯧꯔꯒꯦ
ꯂꯥꯡꯅꯣ
ꯍꯋꯥꯏ ꯍꯦꯛꯇ ꯇꯧꯁꯤꯜꯂꯦꯗꯥ
ꯖ ꯑꯖꯁꯝꯕ
ꯎꯝ ꯄꯤꯁ ꯄꯤꯁ ꯂꯩ ꯀꯃꯦꯝ ꯌꯥꯎꯔꯗꯤ ꯔꯥꯁꯤ ꯍꯦꯛꯇ ꯂꯩꯊꯣꯔꯛꯄꯅꯤ ꯂꯩꯔꯛꯇ꯭ꯔꯣ ꯔꯥꯁꯤ ꯂꯩꯔꯛꯇ꯭ꯔꯥ ꯍꯥꯏꯕ ꯀꯪꯃꯦꯠ ꯌꯥꯎꯁꯜꯂꯗꯤ ꯍꯋꯥꯏ ꯊꯣꯡꯕꯗꯨꯗꯅꯦ ꯀꯪꯃꯦꯠ ꯑꯃ ꯌꯥꯎꯔꯗꯤ ꯔꯥꯁꯤ ꯂꯩꯔꯛꯇ꯭ꯔꯥ ꯍꯥꯏꯕ
ꯔꯥꯁꯤꯅꯦꯀ꯭ꯔꯋꯥꯅ ꯍꯥꯏꯗ
ꯎꯝ
ꯁ ꯈꯪꯖꯗꯦꯗ ꯅꯪ ꯉꯥꯡꯉꯤ ꯇꯞꯅ ꯃꯔꯣꯝ ꯇꯞꯆꯔꯤꯕ
ꯈꯪꯖꯗꯦ ꯑꯇ ꯅꯪ ꯃꯣꯝ ꯆꯞꯄꯤꯕ
ꯆꯞꯄ꯭ꯔꯥ ꯑꯩꯖꯦ
ꯆꯞꯄꯦ
ꯀꯩ ꯇꯧꯕ ꯑꯣꯖꯥꯅꯦ ꯌꯥꯗꯕ ꯔ ꯑꯣꯖꯥꯗ ꯑꯩꯈꯣꯏ ꯁ꯭ꯋꯥꯏꯖꯤ ꯅꯦꯠ ꯌꯥꯝ ꯅꯨꯡꯉꯥꯏꯇ꯭ꯔꯦ ꯍꯥꯏꯕ ꯎ
ꯀꯗꯧꯔꯖꯅꯣ ꯏꯂꯦ ꯅꯪ ꯂꯩꯔꯖꯥꯜꯂ
ꯆꯥꯛ ꯆꯥꯒꯤꯔꯣꯏꯗ꯭ꯔꯣ
ꯁꯦ ꯆꯥꯕ ꯌꯥꯔꯦ ꯑꯩ ꯆꯦꯡ ꯈꯞ ꯂꯣꯏꯔꯗꯤ ꯆꯦꯡ ꯈꯞꯄ ꯂꯣꯏꯗ꯭ꯔꯤ ꯂꯣꯏꯔꯒ ꯆꯥꯔꯒꯦ
ꯅꯃꯥ ꯀꯩꯊꯦꯜ ꯊꯣꯛꯣꯡꯈ꯭ꯔꯣ
ꯈꯣꯏ ꯃꯥꯛ ꯊꯣꯛꯇ꯭ꯔꯤ ꯎꯝꯍꯨꯝ ꯑꯩ ꯊꯕꯛ ꯃꯔꯛ ꯊꯠꯂꯗꯤ ꯇꯧꯅꯤꯡꯗꯦꯕ ꯑꯗꯨꯅ ꯑꯃꯃꯝꯖꯦ ꯂꯣꯏꯁꯜ ꯂꯣꯏꯁꯜꯂ ꯇꯧꯒꯤꯝ ꯐꯩꯕ ꯆꯦꯡ ꯈꯞꯂꯝꯕꯖꯦ ꯃꯔꯛꯇ ꯇꯣꯛꯑꯒ ꯆꯥꯔꯨꯔꯗꯤ ꯑꯩ ꯇꯜꯂꯛꯑꯅꯦꯕ
ꯊꯕꯛꯁꯦ ꯐꯖꯅ ꯂꯣꯏꯁꯜꯂꯒ ꯇꯧꯕ ꯊꯕꯛꯁꯦ ꯆꯥꯕ ꯈꯣꯠꯄꯁꯦ
ꯑꯥ ꯑꯗꯨ ꯆꯥꯕ ꯂꯣꯏꯔꯀꯥꯟꯒꯤ ꯊꯕꯛ ꯑꯣꯏꯅ ꯈꯜꯂꯒ ꯊꯝꯒꯤꯝ ꯐꯩꯌꯦꯕꯀꯣ ꯁꯤꯗꯩ ꯁꯤ ꯇꯧꯕ ꯁꯤꯗꯒꯤꯩ ꯁꯤ ꯇꯧꯕ ꯍꯥꯏꯅ ꯇꯧꯗꯕꯤꯗ ꯑꯃꯨꯛꯧ ꯑꯃꯨꯛ ꯇꯧꯗꯣ ꯑꯩꯉꯣꯟꯗ ꯌꯥꯝ ꯌꯥꯗꯦꯕ ꯑꯩ ꯁꯨꯅꯤꯡꯗꯦꯕ ꯑꯗꯨꯃꯥꯏꯅ ꯇꯧꯔꯗꯤ
ꯀꯛꯑꯖꯨ ꯐꯩꯗꯅ
ꯔꯥꯑꯗ ꯍꯅꯗ
ꯑꯕꯦꯡ ꯐꯣꯔꯩꯗꯨꯗꯤ
ꯄꯠꯇꯗꯒꯦꯅ ꯂꯕꯅꯦꯁꯤ ꯇ ꯊꯔꯣꯛ ꯇꯔꯣꯒꯅꯤ
ꯀꯔꯤꯕ
ꯆꯨꯅꯤꯡꯗꯦꯅ ꯇꯥꯟꯊꯣꯔꯛꯇꯣꯔꯔꯕꯅꯤ ꯌꯨꯝꯗ
ꯀꯔꯤꯒꯤꯅꯣ ꯍꯥꯏꯁꯕꯣ
ꯑꯈꯣꯏꯃꯥ ꯄꯥꯈꯠ ꯍꯧꯔꯝꯅꯦ ꯑꯩꯖꯦ ꯑꯩ ꯁꯨꯝ ꯊꯥꯛꯑꯦꯅ
ꯀꯔꯤꯕꯥ
ꯑꯩꯁꯦ ꯐ꯭ꯔꯤꯗ ꯊꯥꯛꯑ ꯂꯩꯔꯦꯅ ꯑꯩꯈꯣꯏꯅ ꯄꯥꯈꯠꯍꯔꯕꯅꯦ
ꯅꯣꯏ ꯏꯃꯨꯡꯒꯤ ꯊꯕꯛꯇꯤ ꯅꯪ ꯂꯣꯏ ꯇꯧꯔꯒ
ꯗꯤ ꯇꯥ ꯑꯣꯏꯔ ꯏꯗꯤꯝꯂ ꯌꯦꯗꯅ ꯀꯤꯂꯒꯦ
ꯍꯕꯥꯏꯗꯦ ꯇꯧꯛꯇꯗ
ꯄꯤꯊꯕꯛ ꯄꯤꯊꯕꯣ ꯂ
ꯀꯕꯤ
ꯏꯃꯨꯡꯒꯤ ꯊꯥꯕ ꯄꯤ ꯊꯥꯕꯛ ꯂꯨ
ꯅꯤꯡꯒꯤꯊꯧꯒꯤ ꯊꯕ ꯅꯠꯇꯗꯤ ꯀꯔꯤꯅꯣ ꯑꯆꯥꯄꯣꯠꯂ
ꯆꯄꯣꯟ
ꯊꯕꯉ ꯀꯣꯏ ꯃ ꯔꯗꯤ
ꯃꯅꯥ ꯊꯥꯗ ꯊꯕꯛ ꯀꯧꯔꯤꯁꯤꯦ ꯑꯩ ꯊꯕꯛꯁꯦ
ꯐꯤ ꯑꯃ ꯂꯩꯇꯕꯗ ꯍꯦꯛꯇ ꯀꯩꯅꯣ ꯇꯧꯕꯅꯤ ꯍꯥꯏꯗꯤ ꯑꯩꯈꯣꯏꯁꯨ ꯃꯥꯥꯏ ꯍꯦꯛ ꯂꯩꯇ꯭ꯔꯗꯤ ꯊꯕꯛꯁꯦ ꯍꯦꯛꯇ ꯌꯥꯗꯦ ꯍꯥꯏꯕ ꯍꯥꯏꯖꯕ ꯋꯥꯅꯤ ꯏꯃꯨꯡꯒꯤ ꯊꯕꯛ ꯂꯣꯅ
ꯂꯣꯛꯁꯥꯟ ꯌꯥ ꯊꯦ ꯆꯥꯎ ꯊꯣꯡꯕꯕꯕꯨ ꯀꯣꯟ ꯊꯦꯡꯕꯕꯨꯡꯅ ꯍꯥꯏꯕ ꯀꯣꯇꯦ ꯏꯕꯨꯡꯅ
ꯀꯩꯔꯤꯕ
ꯆꯥꯛ ꯊꯣꯡꯕꯕꯨ ꯀꯣꯟ ꯊꯦꯡꯕꯕꯨ ꯄꯥꯏ ꯇꯩꯕꯕꯨ ꯊꯕꯛ ꯂꯣ ꯍꯥꯏꯕ
ꯍꯥꯏꯥꯏꯖꯕꯩ ꯋꯥꯅꯤꯗꯨ ꯊꯕꯛ ꯑꯃꯅꯤꯅꯦ ꯆꯥꯛꯇꯨ ꯊꯣꯡꯒꯗꯤ ꯀꯃꯥꯏꯅ ꯆꯥꯅꯤ
ꯑꯅꯤ
ꯀꯔꯤ ꯏꯟꯁꯥꯡ ꯊꯣꯡꯅꯤꯅ ꯈꯟꯕꯗ ꯊꯕꯛ ꯑꯃ ꯑꯣꯏꯔꯕꯅꯤ
ꯅꯤ ꯑꯗꯣ ꯆꯥꯛ ꯊꯣꯡꯕꯁꯤꯗꯤ ꯀꯨꯏꯔꯝꯗꯦꯕꯀꯣ
ꯑꯣꯥ
ꯌꯦꯟꯁꯥꯡ ꯁꯦꯝꯕꯁꯨ ꯑꯣꯏꯔꯝꯃꯦ ꯌꯥꯝ ꯀꯨꯏꯔꯤꯁꯦ
ꯏꯟꯖꯥꯡ ꯅꯪ ꯁꯦꯝꯅꯗꯥꯏꯅꯦ ꯏꯅꯥꯎꯄꯥ ꯁꯦꯝꯗꯥꯏꯅꯦ
ꯏꯅꯥꯎꯄꯥ ꯁꯦꯝꯃꯦ ꯑꯗꯨ ꯀꯨꯏ ꯆꯪꯉꯦ ꯍꯥꯏꯕ ꯑꯩꯅ ꯁꯦꯝꯕꯁꯨ ꯃꯔꯛ ꯃꯔꯛꯇ ꯌꯥꯎꯋꯦ ꯑꯗꯨꯗꯗꯤ ꯃꯇꯝꯗ ꯆꯪꯅꯉ ꯍꯦꯛꯇ
ꯈꯪꯗꯦꯅ ꯅꯪ ꯏꯖꯥꯡꯕꯁꯦ ꯑꯗꯨꯗꯤ ꯀꯃꯥꯏꯅ ꯇꯧꯕꯅꯣ
ꯃꯅꯥ ꯃꯁꯤꯡꯗꯣ ꯀꯥꯞꯕ ꯀꯥꯞꯄ ꯌꯦꯡꯉꯒꯅ ꯊꯣꯡꯈꯤꯕꯁꯦ ꯑꯩ ꯌꯥꯗ ꯍꯆꯟ ꯉꯝꯗꯦ ꯍꯥꯏꯕ ꯑꯩ
ꯑꯩꯪꯅ ꯅꯪꯉꯒ ꯈꯔ ꯇꯞꯄꯦ ꯍꯥꯟꯅꯗꯒꯤ ꯅꯠꯇ꯭ꯔꯥ
ꯃꯥ
ꯇꯞꯄꯕꯨ ꯐꯖꯅ ꯇꯞꯄꯅꯤ ꯅꯪꯁꯦ ꯈꯤꯇꯪ ꯇꯧꯕꯗ ꯊꯕꯛ ꯑꯃ ꯇꯧꯕꯗ ꯁꯤ ꯉꯥꯏꯁꯤꯗꯣꯏ ꯉꯥꯏ ꯑꯣꯏꯔꯗꯤ ꯁꯤ ꯁꯤꯕꯅ ꯍꯥꯥꯟꯕꯗꯨꯥꯔꯅꯤ ꯅꯪ ꯊꯕꯛꯄ ꯇꯧꯗꯣ
ꯇꯩꯕ
ꯃꯤꯒ ꯁꯤꯅꯦ ꯍꯥꯏꯔꯗꯨ ꯁꯤꯕꯅ ꯍꯥꯟꯅ ꯍꯥꯏ ꯅꯪ ꯊꯧꯄ ꯇꯧꯗꯨꯣ
ꯀꯨꯃꯥꯟꯅ ꯑꯃꯍꯔꯗ ꯑꯗꯨ ꯇꯜꯂꯤꯦ
ꯅꯠꯇ꯭ꯔꯥ
ꯑꯩ ꯈꯔ ꯃꯣꯜꯂꯦ ꯑꯗꯨ ꯎꯄꯥꯏ ꯂꯩꯇ꯭ꯔꯦ
ꯀꯧ ꯇꯧꯕ
ꯍꯥ
ꯊꯕꯛ ꯇꯧꯕ ꯈꯔ ꯊꯨꯕ꯭ꯔꯥ
ꯊꯕꯛ ꯇꯧꯕꯗꯤ ꯊꯨꯏ
ꯎꯝ
ꯎ
ꯄꯨ
ꯍꯥꯞꯄꯝꯃꯣ ꯍꯥꯄꯝꯃꯣ ꯑꯩ ꯑꯃꯨꯛ ꯇꯧꯔꯛꯀꯦ